ꯑꯣ ꯇꯥꯕ꯭ꯔꯣ
ꯇꯥꯢ
ꯑꯣ ꯑꯣ ꯀꯔꯤ ꯇꯧꯔꯤꯅꯣ
ꯀꯔꯤ ꯁꯨ ꯇꯧꯗꯦ ꯁꯨꯝ ꯂꯩꯔꯝꯕꯅꯦ
ꯎꯝ ꯆꯥꯛꯇꯤ ꯆꯔꯕꯣ
ꯆꯥꯗꯔꯤ
ꯎꯝ ꯀꯩ ꯌꯦꯟꯁꯥꯡ ꯆꯥꯗꯣꯏꯅꯣ ꯊꯦꯡꯉꯦꯍꯦ ꯍꯧꯖꯤꯛ ꯆꯥꯛ ꯆꯥꯗ꯭ꯔꯗꯤ ꯎꯝ ꯌꯨꯝꯗ ꯂꯩꯕ꯭ꯔꯣ ꯃꯄꯥꯟꯗ ꯂꯩꯕ꯭ꯔꯣ ꯔꯦꯟ ꯂꯩꯕ꯭ꯔꯣ ꯀꯃꯥꯏꯅ ꯇꯧꯕ꯭ꯔꯣ
ꯕꯣꯔꯗꯤꯡꯗ ꯂꯩꯌꯦ
ꯑꯣ ꯕꯣꯔꯗꯤꯡꯗꯀꯣ
ꯎꯝ
ꯑꯣ ꯑꯗꯨꯗꯤ ꯏꯁꯇꯨꯗꯦꯟ ꯑꯣꯏꯔꯝꯃꯧꯅꯦ ꯏꯁꯇꯨꯗꯦꯟꯔꯣ ꯑꯣ ꯀꯣꯂꯦꯖ ꯀꯥꯔꯤꯔꯣ ꯀꯃꯥꯏꯅ ꯇꯧꯔꯤꯔꯣ
ꯀꯣꯂꯦꯖ ꯀꯔꯤꯌꯦ
ꯐꯩꯌꯦꯅꯦ ꯃꯄꯥꯟꯗ ꯂꯩꯕ꯭ꯔꯣ ꯑꯁꯤ ꯇꯥꯝꯄꯥꯛꯇ ꯂꯩꯕ꯭ꯔꯣ
ꯏꯃꯨꯡꯗ ꯂꯩꯑꯦ
ꯆꯥꯛ ꯂꯥꯝꯗꯕ꯭ꯔꯣ ꯍꯧꯖꯤꯛꯐꯥꯎ ꯆꯥꯛ ꯆꯥꯗ꯭ꯔꯗꯤ ꯊꯦꯡꯉꯦꯍꯦ
ꯑꯩꯈꯣꯏꯗꯣ ꯃꯩ ꯂꯥꯛꯇꯕ ꯍꯧꯖꯤꯛꯇ ꯃꯩ ꯂꯥꯛꯄꯒꯤꯀꯣ ꯑꯗꯨꯒꯤ ꯆꯥꯛꯕꯨꯗꯤ ꯂꯥꯝꯗꯦꯗ ꯉꯁꯥꯢ ꯍꯣꯇꯦꯜꯗ ꯏꯃꯥꯟꯅꯕꯤ ꯑꯃꯒ ꯇꯟ ꯆꯥꯕ ꯊꯣꯛꯈ꯭ꯔꯦ
ꯑꯣ ꯍꯣꯢ ꯍꯣꯢꯅꯦ ꯁꯨꯇꯤꯔꯣ ꯉꯁꯤ
ꯎꯝ ꯉꯁꯤꯗꯤ ꯆꯠꯂꯣꯏꯒꯦ ꯇꯧꯕ
ꯑꯣ ꯀꯩꯒꯤꯔꯣ
ꯁꯨꯝ ꯄꯣꯊꯥꯒꯤ ꯇꯧꯕꯅꯤꯗ
ꯉꯔꯥꯡ ꯕꯣꯜ ꯌꯦꯡꯕ꯭ꯔꯣ
ꯌꯦꯡꯗꯦ
ꯀꯔꯤ ꯇꯝꯃꯤꯔꯣ ꯢꯆꯦꯗꯤ
ꯑꯗꯨꯝ ꯀꯣꯂꯦꯖ ꯀꯥꯔꯤꯌꯦ
ꯀꯩ ꯀꯩ ꯑꯣꯅꯔꯁ ꯂꯥꯎꯕ꯭ꯔꯥ
ꯍꯥ
ꯀꯩ ꯑꯣꯅꯔꯁ ꯂꯧꯕ꯭ꯔꯥ
ꯄꯣꯜꯆꯟ ꯁꯥ
ꯑꯣ ꯑꯗꯨꯗꯤ ꯀꯣꯂꯦꯖ ꯂꯣꯏꯔꯒ ꯑꯦꯛꯖꯥꯝ ꯊꯥꯗꯣꯏ ꯃꯥꯜꯂꯦꯀꯣ
ꯎꯝ ꯈꯪꯗ꯭ꯔꯤ
ꯍꯨꯝ ꯍꯨꯝ ꯐꯩꯗ
ꯊꯥꯒꯦꯗꯤ ꯈꯜꯂꯦ
ꯎꯝ ꯇ꯭ꯔꯥꯏꯕ ꯔꯣ ꯃꯩꯇꯩ ꯔꯣ ꯅꯪꯗꯤ
ꯀꯔꯤ
ꯑꯥ ꯀꯩꯅꯣ ꯑꯥ ꯃꯩꯇꯩꯥꯔ ꯇ꯭ꯔꯥꯏꯞꯔ ꯍꯪꯕꯅꯤꯗ
ꯆ
ꯑꯣ ꯏꯅꯦ ꯃꯅꯥ ꯏꯗ ꯍꯥꯏꯁꯨ ꯇꯔ꯭ꯥꯞꯅꯦꯗ ꯅꯪꯗꯤ ꯖꯤꯄꯤꯗ ꯃꯩꯇꯩꯥꯏ ꯃꯥꯟꯕ
ꯎꯝ ꯆꯠ ꯆ ꯍꯥꯕ
ꯑꯩꯈꯣꯏꯗꯤ ꯆꯠꯈ꯭ꯔꯦ ꯑꯩꯈꯣꯏꯗꯤ ꯆ ꯑ ꯉꯁꯤꯁꯦ ꯑꯁ ꯗꯥꯎꯗ ꯑꯁ ꯍꯣꯁꯇꯦꯜꯗ ꯂꯩꯌꯦꯦ ꯑ ꯍꯁ ꯂꯩꯥꯏꯕꯔꯤꯅ ꯄꯥꯏ ꯂꯩꯇ ꯅ ꯍꯁ ꯆꯥꯛ ꯀꯃꯥꯏ ꯇꯧꯋꯦ
ꯑꯣꯈꯣꯏ ꯍꯥꯕ
ꯑꯣ ꯀ꯭ꯔꯤ ꯀ꯭ꯔꯤ ꯄꯤꯕ꯭ꯔꯥ
ꯑꯈꯣꯖꯤ ꯃꯣꯔꯅꯤꯡꯗ ꯌꯦꯔꯨꯝ ꯄꯤꯑꯦ ꯑꯦꯚ꯭ꯔꯤ ꯃꯣꯔꯅꯤꯡ ꯌꯦ ꯌꯦ ꯑꯗꯨꯨꯝ ꯋꯥꯠꯇꯦ ꯑꯗꯨꯒ ꯏꯚꯅꯤꯡꯗꯅ ꯑꯩꯈꯣꯏꯒꯤ ꯇꯤꯟꯐꯤꯁꯇꯣ
ꯑꯣ
ꯑꯗꯨ ꯊꯣꯡꯉꯦ
ꯑꯗꯨ ꯁꯥꯒꯨꯝꯗꯤ ꯀꯌꯥꯃꯨꯛ ꯄꯤꯕ꯭ꯔꯥ
ꯁꯥꯗꯦ ꯁꯪꯗꯦ
ꯁꯟꯗꯦ ꯑꯣ ꯉꯥꯗꯤ
ꯉꯥꯗꯤ ꯆꯥꯗꯦꯗ ꯇꯤꯟ ꯐꯤꯁꯇ ꯑꯦꯕ꯭ꯔꯤꯗꯦ ꯏꯚꯤꯅꯤꯡ
ꯑꯣ ꯑꯗꯨꯗ ꯍꯣꯁꯇꯦꯜ ꯐꯤꯁꯗꯤ ꯀꯃꯥꯏꯅ ꯇꯧꯕ꯭ꯔꯥ
ꯁꯤꯛꯁ ꯊꯥꯎꯖꯟ
ꯑꯗꯨꯗꯤ ꯌꯥꯏꯗ
ꯎꯝ ꯁꯥꯡ ꯁꯥꯡꯁꯨ ꯍꯦ ꯍꯥꯇ ꯑꯦꯕ꯭ꯔꯤ ꯃꯣꯅꯤꯡ ꯑꯦꯕ꯭ꯔꯤ ꯗꯦ ꯑꯟꯗ ꯁꯤ ꯀꯝꯄꯜꯁꯔꯤ
ꯍꯅꯦ ꯑꯗꯨꯗꯤ ꯀꯣꯂꯦꯖꯀꯤ ꯍꯣꯁꯇꯦꯜꯔꯣ ꯅꯠꯇ꯭ꯔꯒ ꯄ꯭ꯔꯥꯏꯚꯦꯠ ꯂꯩꯕ꯭ꯔꯣ
ꯄ꯭ꯔꯥꯏꯚꯦꯠꯇ ꯂꯩꯌꯦ
ꯑꯥꯎ ꯀꯣꯂꯦꯖ ꯑꯣ ꯍꯥꯏꯅꯦ ꯑꯗꯨ ꯁꯤꯦꯃꯤꯁꯇꯔ ꯀꯌꯥ ꯑꯣꯏꯔꯦ
ꯑꯅꯤ
ꯁꯁꯅꯤ ꯑꯗꯨꯗꯤ ꯋꯥꯠꯂꯤꯀꯣ
ꯑꯋꯥꯠꯂꯤ ꯉꯥꯏꯕꯗ ꯋꯥꯔꯦ
ꯂꯥꯏꯔꯤꯛ ꯄꯥꯅꯤꯡꯉꯥꯏ ꯌꯥꯝꯕ꯭ꯔꯥ ꯄꯣꯛꯠꯁꯥꯏꯁꯦ
ꯌꯥꯝꯃꯦ ꯃꯤꯅ ꯑꯣꯅꯔꯁ ꯂꯧꯔꯛꯄ ꯃꯇꯝꯗꯗꯤ ꯄꯦꯄꯔ ꯃꯥꯒꯤ ꯄꯦꯄꯔ ꯃꯉꯥ ꯍꯥꯏꯕ꯭ꯔꯥ ꯌꯥꯝꯃꯦ ꯍꯥꯏꯌꯦ ꯑꯦꯛꯖꯥꯝ ꯊꯥꯕ ꯃꯇꯝꯗꯨꯒ ꯃꯥꯥꯏꯒꯤ ꯄꯦꯄꯔ ꯄꯦꯄꯔ ꯈꯥꯏꯗꯣꯛꯄꯅꯤꯅꯀꯣ ꯌꯥꯝꯃꯦ ꯍꯥꯏꯌꯦꯕ ꯑꯩꯁꯨ ꯑ ꯄꯣꯜꯁꯥꯁꯤꯅ ꯅꯨꯡꯉꯥꯏꯒꯦꯔꯥ ꯍꯥꯏꯅ ꯂꯧꯕꯅꯦꯕ ꯑꯗꯨ ꯑꯗꯨ ꯑꯗꯨ ꯃꯤꯅ ꯂꯧꯕꯁꯤꯡꯅ ꯍꯪꯀꯥꯟꯗ ꯑꯣꯅꯔꯁ ꯄꯦꯄꯔ ꯂꯥꯞꯄ ꯀꯥꯟꯗꯗꯤ ꯄꯦꯄꯔ ꯌꯥꯝꯕ ꯂꯩ ꯍꯥꯏꯔꯛꯑꯦ
ꯑꯁ ꯑꯗꯨꯗꯤ ꯅꯪ ꯍꯥꯟꯅ ꯐꯖꯅ ꯐꯪꯗꯕ ꯃꯥꯜꯂꯦꯅꯦ
ꯑꯗꯨ ꯏꯪꯂꯤꯁ ꯂꯧꯒꯦ ꯈꯜꯂꯝꯕ ꯏꯪꯂꯤꯁ ꯂꯧꯕꯗꯣ ꯑꯃꯨꯛ
ꯎꯝ
ꯀꯣꯏꯩꯅꯣ ꯔꯤꯒꯨꯂꯔ ꯀ꯭ꯂꯥꯁ ꯆꯠꯇ꯭ꯔꯗꯤ ꯑꯃꯨꯛ ꯅꯨꯡꯉꯥꯏꯇꯦꯗꯅ ꯋꯥꯈꯟꯗꯣ ꯑꯗꯨꯝ ꯈꯟꯕ ꯑꯆꯄꯣꯜ ꯁ ꯂꯧꯔꯒꯒꯥ ꯔꯤꯒꯨꯂꯔ ꯀ꯭ꯂꯥꯁ ꯋꯥꯟ ꯋꯤꯛꯇ ꯑꯦꯠꯂꯤꯁ ꯑꯩꯅ ꯆꯠꯄ ꯉꯝꯕ ꯃꯈꯩꯗꯤ ꯆꯠꯍꯧꯒꯦ ꯁꯨꯝ ꯈꯪꯕꯅꯤꯗ ꯍꯧꯖꯤꯛ ꯐꯥꯔꯁ ꯁꯦꯀꯦꯟꯌꯥꯔ ꯁꯦꯀꯦꯟ ꯁꯦꯃꯤꯁꯇꯔ ꯗꯤ ꯑꯗꯨꯝ ꯑꯩꯅ ꯈꯟꯕꯁꯤꯅ ꯑꯩꯈꯣꯏꯅ ꯐꯤꯐ ꯀ ꯐꯣꯔꯠ ꯇꯒꯤ ꯐꯤꯐ ꯀ ꯁꯤꯛꯁꯁꯦ ꯑꯃ ꯑꯗꯨꯗꯒꯤ ꯔꯨꯒꯨꯂꯥ ꯆꯠꯄ ꯍꯧꯔꯒꯦ ꯋꯥꯈꯜꯗ ꯁꯨꯝ ꯇꯥꯔꯒꯦꯠꯇ ꯂꯩꯕ ꯍꯥꯏꯕ ꯇꯥꯔꯦ ꯍꯥꯏꯗꯤ ꯐ ꯑꯁꯨꯝ ꯂꯩꯔꯒ ꯁꯥꯏꯠꯇ ꯁꯨꯝ ꯏꯟꯀꯝ ꯇꯥꯟꯕ ꯍꯥꯏꯕ ꯇꯥꯔꯦꯀꯣ
ꯑꯗꯨꯃꯥꯏꯅ ꯈꯜꯂꯁꯨ ꯃꯇꯝ ꯂꯥꯛꯄ ꯀꯥꯟꯗ ꯀ꯭ꯂꯥꯁ ꯆꯠꯄꯁꯦ ꯋꯥꯗꯤ ꯋꯥꯕꯅꯦꯀꯣ
ꯋꯥꯕꯗꯤ ꯋꯥꯔꯝꯅꯤ ꯑꯗꯨꯝ
ꯁꯥꯏꯠ ꯏꯟꯀꯝ ꯍꯥꯏꯁꯦ ꯊꯕꯛ ꯑꯇꯣꯞꯄ ꯄꯥꯔꯠ ꯇꯥꯏꯝ ꯖꯣꯕꯒꯨꯝꯕ ꯇꯧꯕ꯭ꯔꯣ ꯅꯪꯁꯦ
ꯑꯩꯗꯣ ꯀꯔꯤ ꯇꯧꯋꯦ ꯑꯉꯥꯡꯁꯤꯡ ꯇ꯭ꯋꯨꯁꯟ ꯂꯧꯋꯦ
ꯑꯣ
ꯍꯣꯝ ꯇ꯭ꯋꯨꯏꯇꯔ ꯑꯣꯏꯅ ꯆꯠꯄꯀꯣ ꯑꯗꯨꯒꯤ
ꯋꯥꯕ꯭ꯔꯥꯥ ꯀꯃꯥꯏ ꯇꯧꯕ꯭ꯔꯥ ꯍꯣꯝ ꯇꯨꯏꯇꯔꯁꯦ
ꯅꯨꯡꯉꯥꯏꯌꯦ ꯋꯥꯗꯦꯗ
ꯎꯝ ꯑꯗꯨ ꯑ ꯃꯤ ꯑꯃ ꯑꯃ ꯈꯠꯇꯔ ꯑꯗꯨꯒ ꯀꯃꯥꯏꯅ ꯇꯧꯕ꯭ꯔ
ꯑ ꯑꯁꯨꯃꯥꯏꯅ ꯇꯧꯌꯦ ꯀꯔꯤꯃꯥ ꯑꯩꯈꯣꯏꯒꯤ ꯀꯣꯂꯣꯅꯤ ꯑꯃꯗ ꯃꯣꯏ ꯑꯁꯨꯝ ꯀꯣꯂꯣꯅꯤ ꯁꯦꯝ ꯀꯣꯂꯣꯅꯤ ꯑꯣꯏꯔꯗꯤ ꯄꯨꯜꯂꯦꯕꯀꯣ ꯑꯗꯨꯕꯨ ꯁꯦꯝ ꯀꯣꯂꯣꯅꯤ ꯅꯠ ꯇꯗꯤ ꯗꯨꯝ ꯑꯃ ꯃꯝꯗ ꯆꯠꯄ
ꯑꯣ ꯑꯗꯨ ꯏꯁꯇꯨꯗꯦꯟꯗꯤ ꯀꯩꯅꯣꯔ ꯑ ꯇ꯭ꯔꯥꯏꯞ ꯈꯠꯇꯥꯔ
ꯑꯍꯥ ꯃꯤꯛꯁ ꯃꯤꯛꯁꯅꯦ
ꯇꯨ ꯀ꯭ꯔꯤ ꯀ꯭ꯔꯤ ꯁꯞꯖꯦꯛ ꯇꯥꯛꯏꯅꯣ ꯑꯉꯥꯡ ꯈꯣꯏꯗ
ꯑ ꯩ ꯇꯥꯞꯇ ꯇꯥꯛꯄ ꯁꯕꯖꯦꯛꯁꯦ ꯑꯅꯝꯕ ꯃꯣꯏꯅ ꯃꯦꯠꯁꯄꯨꯗꯤ ꯃꯣꯏꯗꯤ ꯍꯩꯌꯦꯕꯀꯣ ꯑꯗꯨꯏ ꯃꯦꯠꯁꯇꯤ ꯋꯥꯠꯇꯅ ꯃꯣꯏꯗꯤ ꯑꯗꯨꯝ ꯇꯨꯏꯁꯟꯗꯣ ꯗꯨꯝ ꯇꯧꯔꯦ ꯏꯪꯂꯤꯁ ꯀꯥ ꯁꯣꯁꯦꯜ ꯁꯥꯏꯟꯁ ꯅꯦ ꯑꯗꯨ ꯑꯃ ꯃꯣꯏꯅ ꯇꯥꯛꯍꯟꯅꯤꯡꯕꯁꯦ ꯏꯪꯂꯤꯁꯀ ꯁꯣꯁꯦꯜ ꯁꯥꯏꯟꯁ ꯁꯥꯏꯟꯁꯀ ꯃꯦꯁꯇꯤ ꯃꯣꯏꯅ ꯑꯣꯖꯥ ꯇꯣꯄꯗ ꯍꯥꯏꯕꯁꯦ ꯑꯗꯨꯝ ꯊꯥꯕ ꯃꯥꯜꯂꯦꯕ ꯑꯗꯨꯅ ꯏꯪ ꯏꯪꯂꯤꯁꯀ ꯁꯣꯁꯦꯜ ꯁꯥꯏꯟꯁ ꯃꯦꯁ ꯐꯣꯀꯁ ꯇꯧꯍꯜꯂꯦꯕ
ꯎꯝ ꯍꯣꯏ ꯍꯣꯏ ꯍꯣꯏ ꯑꯗꯨ ꯎꯝ ꯋꯥꯟꯗꯦꯗ ꯄꯨꯡ ꯀꯌꯥꯔꯥ ꯂꯧꯕꯗꯣ
ꯑꯗꯨꯝ ꯋꯥꯟ ꯑꯋꯥꯔ ꯅꯥꯏꯕꯨꯗꯤ ꯆꯠꯂꯦ ꯑꯗꯨꯝ
ꯑꯣ ꯆꯁꯨ
ꯐꯣꯔ ꯑꯦꯛꯖꯥꯝ ꯍꯧꯖꯤꯛ ꯑꯩꯅ ꯑꯁꯤꯗꯒꯤ ꯍꯥꯏꯕꯗꯤ ꯌꯥꯝ ꯂꯥꯞꯄꯁꯨ ꯅꯠꯇꯕꯅꯤ ꯑꯗꯨꯒ ꯑꯩꯈꯣꯏꯒꯤ ꯑꯦꯔꯤꯌꯥ ꯉꯥꯛꯇꯅꯦꯕ ꯑꯩꯅ ꯂꯩꯕ ꯃꯐꯝꯗꯣ ꯑꯗꯨꯒꯤ ꯑꯦꯔꯤꯌꯥ ꯉꯥꯛꯇꯅꯦ ꯐꯥꯏꯚꯇ ꯍꯧꯒꯠꯂꯅꯤ ꯐꯥꯏꯚꯇ ꯍꯧꯒꯠꯄꯗ ꯑꯦꯛꯂꯤꯁ ꯐꯥꯏꯚꯇ ꯍꯧꯒꯠꯂꯅꯤ ꯋꯥꯁꯞ ꯇꯧꯕꯗ ꯑꯂꯤꯁ ꯐꯥꯏꯚ ꯇꯨ ꯐꯤꯐꯇꯤꯟ ꯃꯤꯅꯤꯠꯁ ꯀꯨꯝꯕꯗꯤ ꯂꯧꯔꯅꯤꯗꯅ ꯑꯗꯨ ꯐꯥꯏꯚ ꯊꯥꯔꯇꯤꯗ ꯑꯦꯛꯖꯦꯛ ꯇꯨꯏꯁꯟ ꯍꯧꯕ
ꯑꯗꯨꯗꯤ ꯅꯪ ꯅꯪꯅ ꯍꯧꯖꯤꯛ ꯏꯝꯐꯥꯜꯗ ꯂꯩꯔꯤꯁꯦ ꯅꯊꯟꯗꯁꯨꯝ ꯄꯣꯠ ꯇꯧꯔꯒ ꯂꯩꯕ꯭ꯔꯥ
ꯑꯩꯔꯣ
ꯍꯣꯏ ꯍꯣꯏ ꯍꯥꯏꯗꯤ ꯅꯪꯗꯤ ꯏꯟꯀꯝꯁꯨ ꯈꯔ ꯂꯩꯕꯅꯤꯅ
ꯑ ꯏꯊꯟꯗ ꯀꯩꯅꯣ ꯇꯧꯋꯦ
ꯏꯁ ꯅꯩꯃꯜꯂꯦꯀꯣ ꯃꯤꯗꯤ
ꯎꯝ ꯑꯁ ꯃꯔꯛꯇꯩ ꯀꯣꯟꯅꯗꯕꯒꯨꯝꯕ ꯃꯇꯝꯗ ꯌꯨꯝꯗ ꯍꯪꯕꯅꯤꯗ ꯆꯦꯟꯇꯥ ꯀꯗꯃꯛꯇꯗꯤ ꯑꯗꯨꯝꯦ ꯃꯔꯝ ꯑꯩꯈꯣꯏꯅ ꯆꯥꯅꯤꯡꯕ ꯃꯇꯝꯗꯀꯣ ꯑꯗꯨꯗꯤ ꯏꯨꯝꯗ ꯍꯪꯉꯦ
ꯑꯩꯣꯏꯗ ꯑꯁ ꯑꯦꯛꯁꯄꯦꯟꯁ ꯆꯥꯎꯧꯕꯅꯤꯅꯀꯣ ꯍꯥꯏꯗꯤ ꯑ ꯑꯩꯈꯣꯏꯅ ꯌꯥꯝ ꯏꯁꯄꯦꯟ ꯇꯧꯗ꯭ꯔꯁꯨ ꯄꯣꯠꯆ ꯆꯩ ꯇꯥꯡꯉꯦ ꯑꯗꯨꯒ ꯑ ꯎꯄꯥꯏꯂꯩꯇꯕꯅꯤꯅꯦ ꯃꯥꯁꯇꯔꯁꯨ ꯇꯝꯗꯣꯏꯔꯣ
ꯑꯁ ꯈꯪꯗ꯭ꯔ ꯑꯩ ꯃꯥꯁꯇꯔ ꯇꯝꯕ ꯉꯝꯒꯦꯔꯥ ꯉꯝꯂꯣꯏꯗ꯭ꯔꯥ ꯍꯥꯏꯅ ꯇꯝꯃꯗꯤ ꯇꯝꯅꯤꯡꯉꯦ ꯑꯕꯨ ꯈꯪꯗꯦ
ꯎꯝ
ꯏꯃꯥꯁꯨ ꯌꯥꯝ ꯀꯟꯕ ꯑꯣꯏ ꯎꯝ ꯏꯃꯥꯁꯨ ꯌꯥꯝ ꯀꯟꯕ ꯑꯣꯏꯗꯕꯅꯤꯅꯀꯣ
ꯑ
ꯑꯗꯨꯒ
ꯑꯗꯨ ꯅꯣꯏꯅ ꯆꯤꯟꯅꯎꯗꯤ ꯃꯤ ꯀꯌꯥ ꯂꯩꯕ꯭ꯔꯣ
ꯑꯈꯣꯏ ꯃꯤ ꯍꯍꯨꯅ ꯌꯥ
ꯅꯨꯄꯥ ꯀꯌꯥ ꯅꯨꯄꯤ ꯀꯌꯥ
ꯅꯨꯄꯤ ꯑꯃ ꯅꯨꯄꯤꯅꯤ ꯅꯨꯄꯥ ꯑꯃ ꯅꯨꯄꯤ ꯑꯅꯤ
ꯅ ꯅ ꯀꯌꯥ ꯁꯕꯥ
ꯑꯩꯅ ꯍꯜ
ꯑꯣ ꯑꯁ ꯐꯩꯌꯦꯅꯦ ꯑꯍꯟꯁꯨ ꯅꯨꯡꯉꯥꯏꯕ꯭ꯔꯣ
ꯅꯨꯡꯉꯥꯏ ꯑꯕ ꯇꯔ
ꯑꯗꯨ ꯅꯪ ꯅꯪꯒꯤ ꯃꯈꯥ ꯂꯩꯕꯈꯣꯏꯗꯣ ꯅꯪꯅ ꯍꯥꯏꯕꯗꯣ ꯇꯥꯕ꯭ꯔꯥ ꯃꯣꯏ
ꯎꯝ ꯑꯗꯨꯝ ꯇꯥꯏ ꯍꯥꯏꯕꯗꯤ ꯑꯩꯅ ꯏꯁꯥ ꯃꯣꯏꯗ ꯗꯤꯄꯦꯟ ꯇꯧꯕ ꯅꯠꯇꯕꯅꯤꯅꯀꯣ ꯏꯃꯨꯡꯗ ꯑꯗꯨꯅ ꯃꯣꯏꯅꯁꯨ ꯒ꯭ꯌꯥꯟ ꯇꯥꯏꯕ ꯍꯥꯏꯗꯤ ꯑꯩꯁꯨ ꯏꯁꯥ ꯏꯁꯥ ꯏꯇꯣꯝꯇ ꯍꯣꯠꯅꯔꯒ ꯇꯝꯕꯅꯤꯅ ꯑꯩꯅꯁꯨ ꯃꯣꯏꯗ ꯍꯥꯞꯕꯅꯦ ꯍꯧꯛꯇꯤ ꯏꯃꯥ ꯇꯣꯡ ꯉꯝꯃꯛ ꯐꯂꯑꯕꯅꯤꯅ ꯄꯦꯔꯦꯟꯁꯇꯁꯨ ꯗꯤꯄꯦꯟ ꯇꯧꯕꯅꯨ ꯑꯗꯨ ꯅꯣꯏꯅ ꯉꯝꯕ ꯃꯈꯩꯗꯣ ꯑꯩꯅ ꯈꯔ ꯊꯦꯡꯍꯧꯕꯒꯤꯅꯤꯗ ꯑꯩꯗꯣ ꯍꯥꯟꯅ ꯒꯨꯍꯥꯇꯤꯗ ꯂꯩꯔꯝꯃꯦꯕ
ꯎꯝ
ꯂꯩꯔꯝꯕꯗꯨꯗ ꯑꯩꯅ ꯑꯗꯨꯝ ꯏꯅꯥꯎꯄꯥ ꯈꯣꯏꯁꯨ ꯑꯅꯝꯕ ꯃꯣꯏꯗꯤ ꯀꯣꯂꯦꯖ ꯇꯝꯕ ꯂꯣꯏꯔꯕꯅꯦꯕ ꯑꯩꯅ ꯊꯦꯡꯍꯧꯕ ꯑꯁꯨꯝ ꯒꯨꯍꯥꯇꯤ ꯊꯣꯛꯂꯛꯄ ꯀꯥꯟꯗ ꯑꯩꯅ ꯆꯍꯤ ꯑꯅꯤꯔ ꯑꯩꯅ ꯒꯦꯞ ꯂꯩꯔꯒ ꯏꯃꯥꯒ ꯑꯗꯨꯝ ꯂꯩꯃꯤꯟꯅꯕ ꯍꯥꯏꯕ ꯇꯥꯔꯦ ꯏꯃꯥꯁꯨ ꯃꯁꯥ ꯅꯨꯡꯉꯥꯏꯇꯕꯒꯤ ꯀꯦ ꯑꯗꯨꯗ ꯏꯃꯅ ꯑꯗꯨꯝꯅ ꯆꯐ ꯂꯔꯗꯤ ꯅꯪ ꯃꯈꯥ ꯇꯝꯒꯦ ꯇꯝꯃꯣ ꯍꯥꯏꯕ ꯑꯗꯨꯒꯤ
ꯃꯣꯏꯁꯨ ꯇꯝꯕ ꯂꯣꯏꯔꯕꯅꯤ ꯃꯣꯏꯅ ꯑꯗꯨꯝ ꯀꯩꯅꯣ ꯃꯣꯏ ꯃꯣꯏꯁꯨ ꯃꯣꯏꯒꯤ ꯄꯥꯔꯠ ꯇꯥꯏꯝ ꯖꯣꯕꯇ ꯇꯧꯔꯒ ꯅꯣꯏꯁꯨ ꯏꯃꯨꯡꯗ ꯈꯔ ꯀꯩꯅꯣ ꯇꯧꯋ ꯑꯗꯨꯅ ꯒ꯭ꯔꯦꯖꯨꯋꯦꯁꯟ ꯐꯥꯎꯕꯗꯤ ꯑꯩ ꯂꯣꯏꯍꯧꯒꯦ ꯍꯥꯏꯅ ꯇꯝꯃ ꯍꯧꯕꯅꯦꯕ ꯑꯩꯅ
ꯎꯝ ꯐꯥꯏꯅꯦ ꯑꯗꯨ ꯅꯣꯏ ꯍꯦꯛ ꯃꯈꯥ ꯂꯩꯕꯗꯨꯗꯤ ꯀ꯭ꯂꯥꯁ ꯀꯌꯥ ꯀꯥꯔꯦ
ꯃꯥꯗꯤ ꯒ꯭ꯔꯦꯖꯨꯌꯦꯁꯟ ꯂꫭꯏꯔ ꯅꯨꯄꯥꯗꫭ
ꯑꯣ ꯑꯣ ꯑꯣ ꯑꯣ ꯑꯆꯥ ꯑ ꯑꯆꯥꯥ ꯍꯣꯏ ꯆꯍꯤ ꯀꯌꯥ ꯆꯍꯤ ꯀꯌꯥ ꯁꯨꯔꯦꯅꯪ
ꯑꯩ ꯆꯥꯍꯤ ꯇꯨꯋꯦꯟꯇꯤ ꯐꯥꯠ ꯆꯪꯂꯛꯑ
ꯑꯣ
ꯅꯨꯄꯥꯗꯨꯅ ꯅꯨꯄꯥꯗꯨꯅ ꯇꯤꯟ ꯀꯤ ꯏꯕꯥꯟꯅꯤ ꯊꯥ ꯑꯅꯤꯒꯛꯇ ꯈꯦꯠꯅꯕꯅꯕꯅꯦ ꯅꯨꯄꯥꯗꯣ
ꯅꯠꯇꯦ ꯀꯃꯥꯏꯅ ꯊꯥ ꯑꯅꯤ ꯈꯛꯇ ꯈꯦꯠꯅ ꯑꯣ ꯑꯣ ꯍꯣ ꯍꯣ ꯍꯣꯏ ꯑꯣ ꯆꯨꯝꯃꯤ ꯑꯣꯀꯦ ꯑꯁ ꯑꯗꯨꯗꯤ ꯇ꯭ꯋꯦꯟꯇꯤ ꯐꯥꯏꯚ ꯑꯣꯏꯔꯗꯤ ꯌꯥꯝꯌꯥꯝ ꯑꯉꯥꯡ ꯑꯉꯥꯡꯗꯤ ꯅꯠꯇ꯭ꯔꯦꯀꯣ
ꯎꯝ
ꯑꯁ ꯑꯗꯨꯗꯤ ꯆꯍꯤ ꯑꯍꯨꯝ ꯑꯅꯤ ꯑꯍꯨꯝ ꯃꯔꯤ ꯂꯩꯔꯗꯤ ꯌꯨꯝ ꯄꯥꯟꯕ ꯆꯍꯤꯁꯨ ꯂꯥꯛꯑꯗꯤ ꯂꯥꯛꯈ꯭ꯔꯅꯤꯅꯦ
ꯂꯥꯀꯇꯤ ꯂꯥꯀꯈꯔꯕꯅꯦ ꯑꯗꯨꯕꯨ ꯋꯥꯈꯜꯗ ꯂꯩꯇ꯭ꯔꯤꯗ
ꯑꯁ ꯀꯩꯒꯤꯔꯣ ꯍꯟꯗꯛꯇꯤ ꯅꯨꯄꯤ ꯈꯨꯠꯁꯦ ꯌꯨꯝ ꯄꯥꯅꯤꯡꯗꯕ ꯉꯥꯛꯇ ꯑꯣꯏꯔꯦ
ꯑꯣ ꯈꯪꯉꯅꯦ ꯑꯁꯨꯝ ꯍꯥꯏꯕꯗ ꯑꯩꯈꯣꯏꯅ ꯑꯁꯨꯛ ꯌꯥꯝ ꯏꯁꯥꯅ ꯇꯧ ꯏꯁꯥꯅ ꯇꯧꯔ ꯏꯁꯥꯅ ꯊꯕꯛ ꯁꯨꯗ ꯏꯁꯥꯅ ꯇꯥꯜꯂꯃꯤꯅ ꯅꯨꯡꯉꯥꯏꯕꯗꯣ ꯈꯪꯉꯤꯗꯅ ꯑꯗꯨꯅ ꯑꯗꯨꯝ ꯄꯥꯅꯤꯡꯗꯦꯕ
ꯑꯗꯨ ꯅꯨꯄꯥ ꯀꯣꯏꯕꯁꯨ ꯂꯩꯇꯦ
ꯂꯩꯇꯦ
ꯍꯥꯟꯅꯗꯤ ꯀꯣꯏꯔꯝꯕ꯭ꯔꯥ
ꯀꯣꯏꯅ ꯑꯗꯨꯅ ꯄꯥꯅ ꯇꯨꯅ ꯑꯏꯩꯅ
ꯎꯝ ꯍꯧꯖꯤꯛꯐꯥꯎ ꯀꯣꯏꯅꯗ꯭ꯦ
ꯎꯝ